ꯎꯝ ꯍꯣꯏ ꯇꯥꯏꯀꯣ ꯎꯝ ꯑꯗꯨ ꯀꯩ ꯇꯧ ꯀꯩ ꯇꯧꯔꯤꯒꯦ ꯅꯪ
ꯑꯩꯗꯤ ꯐꯝꯃꯤꯌꯦ ꯅꯪ ꯂꯥꯏꯔꯤꯛ ꯇꯝꯕ ꯂꯣꯏꯔꯕꯣ?
ꯂꯥꯏꯔꯤꯛ ꯂꯥꯏꯔꯤꯇꯤ ꯇꯝꯕ ꯂꯣꯏꯔꯦ ꯑꯩꯅ ꯅꯁꯥꯏ ꯍꯥꯏꯕꯗꯣ
ꯎꯝ
ꯑꯗꯨ ꯀꯝꯄ꯭ꯂꯤꯠ ꯇꯧꯗ꯭ꯔꯦ
ꯉꯁꯥꯏꯒꯤ ꯉꯁꯥꯏꯒꯤ ꯋꯥꯔꯤ ꯃꯈꯥꯅꯤꯀꯣ꯫
ꯍꯣꯏ ꯋꯥꯔꯤ ꯃꯈꯥꯗꯣ ꯍꯥꯏꯗꯤ ꯀꯣ
ꯇꯥꯏ
ꯀꯔꯤꯒꯤ ꯎꯝ ꯑꯦꯔꯂꯤꯗ ꯑꯦꯔꯂꯤꯗ ꯂꯨꯍꯣꯡꯈ꯭ꯔꯗꯤꯀꯣ
ꯑꯥ
ꯂꯝꯄꯛꯑꯩꯒꯤ ꯄꯄꯥ ꯃꯃꯥꯅ ꯎꯝ ꯂꯨꯍꯣꯡꯈ꯭ꯔꯣ ꯍꯥꯏꯗꯤ ꯍꯥꯏꯌꯦ ꯑꯗꯨ ꯑꯩꯅ ꯂꯨꯍꯣꯡ ꯂꯨꯍꯣꯡꯅꯤꯡꯗꯦ ꯂꯨꯍꯣꯡ ꯂꯨꯍꯣꯡꯕ ꯇꯜꯂꯦ ꯑꯩꯅ ꯍꯥꯏ ꯍꯥꯏꯌꯦ ꯑꯗꯨꯒ ꯃꯈꯣꯏꯅ꯫ ꯅꯟꯗꯤ ꯆꯍꯤꯗꯤ ꯀꯨꯟ ꯀꯨꯟ ꯃꯅꯥ ꯀꯨꯟ ꯃꯉꯥ ꯁꯨꯔꯛꯑꯦ ꯑꯗꯨꯒ ꯅꯪ ꯂꯨꯍꯣꯡꯗ꯭ꯔꯦꯗꯤ ꯀꯃꯥꯏꯅ ꯅꯪꯒꯤ ꯑꯉꯥꯡ꯫ ꯅꯪꯒꯤ ꯑꯥ ꯍꯣꯏ ꯅꯪ ꯑꯉꯥꯡ ꯄꯣ ꯄꯣꯒꯤꯅꯤ ꯍꯥꯏꯌꯦ ꯑꯗꯨꯒ ꯑꯩꯅ꯫ ꯁꯥꯔꯒ ꯑꯩꯒꯤ ꯃꯃꯥ ꯑꯩꯒꯤ ꯃꯃꯥ ꯄꯥꯄꯥꯗ ꯆꯥꯏꯌꯦ꯫ ꯊꯥꯏꯕꯤ ꯑꯗꯨꯒ ꯃꯈꯣꯏꯅ ꯍꯥꯏꯌꯦ ꯅꯟꯗꯤ ꯍꯨꯖꯤꯛꯅ ꯍꯨꯖꯤꯛꯅ ꯂꯨꯈꯣꯡꯗ꯭ꯔꯦꯗꯤ ꯎꯝ ꯅꯪꯒꯤ꯫ ꯏꯁꯇꯣꯃꯥꯛ ꯅꯪꯒꯤ ꯄꯨꯛꯇ ꯀꯣꯝꯄ꯭ꯂꯤꯀꯦꯁꯟ ꯑꯃ ꯂꯩꯌꯦ ꯑꯗꯨ ꯑꯣ ꯅꯥꯟ ꯍꯧꯖꯤꯛ ꯎꯝ ꯎꯝ ꯂꯨꯍꯣꯡꯗ꯭ꯔꯦꯗꯤ꯫ ꯅꯪ ꯑꯣ ꯑꯉꯥꯡ ꯄꯥꯏꯕ ꯌꯥꯗꯦ ꯍꯥꯏꯌꯦ ꯄꯣꯛꯄ ꯌꯥꯗꯦ ꯍꯥꯏꯌꯦ꯫ ꯑꯩ ꯆꯍꯤ ꯎꯝ ꯀꯨꯟꯊꯔꯥ ꯁꯨꯔꯗꯤ ꯑꯥꯏ ꯆꯍꯤ ꯀꯨꯟꯇꯊꯔꯥ ꯁꯨꯔꯗꯤ ꯄꯣꯕ ꯌꯥꯏꯑꯦ ꯍꯥꯏꯌꯦ ꯃꯈꯣꯏꯅ ꯌꯥꯗ꯭ꯔꯤ ꯍꯥꯏꯑꯦ
ꯍꯣꯏ ꯆꯍꯤ ꯀꯨꯟꯊ꯭ꯔꯥ ꯁꯨꯔꯗꯤ ꯑꯉꯥꯡ ꯄꯣꯛꯄ ꯌꯥꯗ꯭ꯔꯦ ꯍꯥꯏꯌꯦ꯫
ꯍꯣꯏ ꯑꯗꯨꯕꯨ ꯑꯩꯗꯤ ꯆꯍꯤ ꯀꯨꯟ ꯇ꯭ꯔꯥ ꯎꯝ ꯀꯨꯟꯊ꯭ꯔꯥ ꯅꯠꯇꯦ ꯀꯨꯟ ꯃꯉꯥ꯫
ꯑ ꯀꯨꯟ ꯃꯉꯥ ꯁꯨꯔꯗꯤ ꯑꯉꯥꯡ ꯄꯣꯛꯄ ꯌꯥꯔꯔꯣꯏ ꯍꯥꯏꯕ꯫
ꯑꯣ ꯀꯨꯟ ꯃꯉꯥꯗ ꯂꯨꯍꯣꯡꯈ꯭ꯔꯦ ꯑꯗꯣ ꯑꯗꯨꯗꯒꯤꯅꯦ꯫
ꯑꯣ ꯅꯪ ꯀꯩ ꯅꯥꯒꯦ꯫
ꯑꯩꯗꯤ ꯈꯪꯗꯦꯗ ꯑꯩꯗꯤ ꯈꯪꯗꯦ ꯃꯝ ꯑꯥ ꯑꯩꯒꯤ ꯃꯃꯥꯅ ꯑꯩ ꯑꯉꯣꯟꯗ ꯍꯥꯏꯕꯤꯗꯦ꯫
ꯅꯪꯖꯨ ꯄꯤ ꯁꯤ ꯑꯣ ꯂꯩꯕ ꯃꯥꯜꯂꯦꯀꯣ꯫
ꯈꯟꯗꯦ ꯅꯪꯁꯨ ꯂꯩꯥꯕ꯭ꯔꯥ꯫
ꯑꯩꯁꯨ ꯂꯩꯌꯦ꯫
ꯑꯣꯍꯣ ꯑꯗꯨ ꯅꯪ ꯊꯨꯅ ꯆꯦꯛꯀꯞꯇ ꯆꯜ ꯆ ꯆꯂꯣ
ꯑꯩꯗꯤ ꯊꯨꯅ ꯆꯦꯛꯀꯞꯇ ꯆꯠ ꯆꯠ ꯆꯠꯈ꯭ꯔꯦ ꯃꯣꯏꯅ ꯍꯤꯗꯥꯛ ꯃꯌꯥꯝ ꯄꯤꯖꯩꯌꯦ ꯍꯨꯖꯤꯛꯇꯤ ꯈꯔ ꯐꯈ꯭ꯔꯦ꯫
ꯑꯣ꯫
ꯑꯗꯣ ꯑꯩꯁꯨ ꯊꯨꯅ ꯂꯨꯍꯣꯡꯉꯅꯤꯀꯣ꯫
ꯑꯣ ꯍꯣꯏ ꯊꯨꯅ ꯂꯨꯍꯣꯡꯈꯔ ꯑꯥ ꯂꯨꯍꯣꯡꯈꯔꯣꯀꯣ ꯅꯪꯁꯨ
ꯎꯝ ꯑꯩꯇꯨ ꯍꯣꯡꯗ꯭ꯔꯤꯌꯦ ꯍꯣꯡꯉꯅꯤꯌꯦ ꯑꯩꯁꯨ ꯊꯨ
ꯑꯣ ꯑꯩꯗꯤ ꯂꯨꯍꯣꯡ ꯂꯨꯍꯣꯡꯈ꯭ꯔꯦꯁꯨ ꯂꯨꯍꯣ ꯑꯩꯗꯤ ꯂꯨꯍꯣꯡꯈ꯭ꯔꯦ ꯑꯗꯨꯒ ꯑꯩꯅ ꯅꯨꯄꯥ ꯄꯥꯝ ꯄꯥꯝꯕ ꯅꯨꯄꯥꯁꯨ ꯂꯩꯏꯇꯦ
ꯎꯝꯍꯨꯝ꯫
ꯃꯥꯗꯤ ꯑꯦꯔꯦꯟꯖ ꯃꯦꯔꯦꯖꯅꯦ꯫
ꯅꯪꯅ ꯑꯄꯥꯝꯕ ꯅꯨꯄꯥꯗ ꯂꯩꯇ꯭ꯔꯦꯕ ꯅꯪ꯫
ꯍꯣꯏ ꯂꯩꯇ꯭ꯔꯦ ꯑꯗꯨꯕꯨ ꯑꯩꯅꯗꯤ ꯑꯦꯔꯦꯟꯖ ꯃꯦꯔꯦꯖꯅ ꯇꯣ ꯇꯣꯋꯦ
ꯅꯪꯅ ꯄꯥꯝꯕ ꯅꯨꯄꯥꯗꯤ ꯂꯩꯕ꯭ꯔꯣ꯫
ꯂꯩꯇꯦ ꯑꯍꯝꯕꯁꯨ ꯂꯩꯇꯦ ꯑ ꯑꯗꯨ ꯑꯗꯨꯗꯒꯤꯅꯦ ꯑꯩꯩꯗꯤ ꯑꯦꯔꯦꯟꯖ ꯃꯦꯔꯤꯖ ꯇꯣꯕ
ꯑꯣ ꯅꯪꯗꯤ ꯍꯥꯏꯔꯤꯁ ꯍꯥꯏ ꯁ꯭ꯀꯨꯜꯗ ꯅꯪꯒꯤ ꯂꯐ ꯐꯥꯔꯁ ꯂꯞ ꯊꯝꯗꯕ꯭ꯔꯣ ꯂꯩꯇꯕ꯭ꯔꯣ꯫
ꯊꯝꯗꯦ ꯑꯩꯗꯤ ꯍꯥꯏꯗꯦ꯫
ꯅꯪꯗꯤ ꯒ꯭ꯌꯥꯟ ꯌꯥꯝ ꯇꯥꯏꯀꯣ꯫
ꯍꯣꯏ
ꯌꯥꯝ ꯐꯩꯀꯣ ꯅꯪꯗꯤ
ꯈꯟꯗꯦꯗ ꯑꯗꯨ ꯑꯅꯥ ꯎꯝ ꯑꯅ ꯑꯩꯒꯤ ꯑꯗꯨꯁꯨ ꯑꯗꯨꯁꯨꯀꯣ ꯑꯩꯅ ꯋꯥꯔꯤ ꯁꯥꯕ ꯅꯨꯄꯥꯗꯤ ꯑꯃ ꯂꯩꯌꯦ ꯑꯩꯈꯣꯏ ꯑꯗꯨꯁꯨ ꯑꯩꯈꯣꯏꯗꯤ ꯔꯤꯂꯦꯁꯟꯗ ꯂꯩꯇꯦ
ꯍꯣꯏꯕ
ꯑꯗꯨ ꯐ꯭ꯔꯦꯟ ꯀ꯭ꯂꯣꯁ ꯐ꯭ꯔꯦꯟ ꯍꯥꯏꯗꯒꯤ ꯏꯅ ꯏꯅꯥꯎ ꯅꯨꯄꯥꯅꯦ ꯑꯗꯨꯒ ꯃꯥꯗꯤ ꯍꯧꯖꯤꯛꯇꯤ ꯗ꯭ꯔꯣꯥꯟ ꯂꯥꯛꯑꯦ ꯑꯗꯨ ꯀ ꯈꯟꯗꯦ
ꯍꯧꯖꯤꯛꯇꯤ ꯃꯥꯗꯤ ꯀꯥꯏꯗ ꯂꯩꯒꯦ
ꯍꯧꯖꯤꯗꯤ ꯃꯥꯗꯤ ꯃꯥꯗꯤ ꯗꯦꯜꯂꯤꯗꯂꯌꯦ
ꯑꯣ ꯀꯩ ꯇꯧꯔꯒ ꯂꯩꯒꯦ
ꯗꯦꯜꯂꯤꯗ ꯊꯕꯛ ꯑ ꯀꯔꯤ ꯊꯕꯛꯗꯤ ꯈꯟꯗꯦ ꯑꯗꯨ ꯃꯥꯗꯤ ꯍꯦꯜ ꯀꯦꯌꯔ ꯍꯦꯜ ꯀꯦꯌꯔꯒꯤ ꯀꯝꯄꯅꯤꯗ ꯊꯕꯛ ꯇꯧꯋꯦ ꯍꯥꯏꯕꯤꯌꯦ ꯀꯔꯤꯒꯤ ꯍꯜꯒꯦꯁꯨ ꯍꯥꯏꯗꯤ ꯈꯟꯗꯦ ꯐꯖꯅ ꯋꯥ ꯑꯩꯈꯣꯏꯁꯨ ꯋꯥꯔꯤ ꯁꯥꯗꯦ ꯑꯗꯨꯗꯒꯤꯅꯦ ꯑꯩꯗꯤ ꯈꯟꯗꯦ
ꯑ ꯃꯥꯁꯨ ꯐꯥꯏꯀꯣ
ꯍꯣꯏ ꯐꯩꯌꯦ ꯃꫭꯏꯁꯨ ꯐꯩꯌꯦ ꯃꯗꯤ ꯍꯣꯏ ꯑꯁꯦꯡꯕ ꯃꯥꯒꯤ ꯌꯥꯝꯅ ꯐꯩꯌꯦ ꯃꯥꯒꯤ ꯊꯃꯣꯏꯁꯨ ꯍ ꯑꯐꯕ ꯑꯐꯥꯕ ꯅꯨꯄꯥꯅꯦ ꯃꯥꯗꯏ
ꯑꫭ
ꯎꯝ
ꯑꯗꯣ ꯑꯩ ꯑꯩ ꯂꯧꯔꯒꯦ
ꯅꯪ ꯂ‌ꯣꯔ꯭ꯠ ꯅꯪ ꯅꯪ ꯅꯪ ꯅꯨꯄꯥ ꯂꯩꯕ꯭ꯔꯥ ꯅꯪꯒꯤ ꯅꯨꯄꯥ
ꯑꯩ ꯑꯩꯗꯤ ꯂꯩꯇꯦ
ꯍꯣꯏ ꯂꯩꯇꯦꯗꯤ ꯃꯥꯗꯤ ꯎꯝ ꯅꯨꯄꯤ ꯂꯩꯌꯦ ꯃꯥꯒꯤ ꯒꯔꯜ ꯐ꯭ꯔꯦꯟ ꯂꯩꯌꯦ ꯑꯗꯨꯗꯤ ꯈꯪꯗꯦ ꯍꯥꯏ ꯅꯪ ꯅ ꯑꯗꯨꯗꯤ ꯑꯗꯨꯀꯣ ꯃꯥꯗꯤ ꯐꯩꯌꯦ ꯐꯩꯌꯦ ꯑꯗꯨ ꯑꯗꯨꯁꯨ ꯃꯥꯗꯤ ꯅꯨꯄꯤ ꯂꯩꯌꯦ ꯃꯥꯒꯤ ꯅꯨꯄꯤꯗꯤ ꯒꯥꯔꯜ ꯐ꯭ꯔꯦꯟ
ꯑꯣ ꯃꯥꯗꯤ ꯒꯥꯜ ꯐꯦꯟ ꯂꯩꯔꯗꯤ ꯅꯨꯄꯤ ꯑꯇꯣꯞꯄ ꯀꯣꯏꯌꯣ ꯌꯥꯔꯣꯏꯀꯣ
ꯍꯣꯏ ꯃꯥꯗꯤ ꯑꯗꯨ ꯌꯥꯝꯅ ꯂꯣꯌꯦꯜ ꯑꯣꯏ ꯑꯐꯕ ꯅꯨꯄꯥꯅ ꯍꯣꯏ ꯁꯦꯝꯕꯅ
ꯍꯣꯏ ꯃꯥꯗꯤ ꯂꯣꯌꯦꯜ ꯑꯣꯏꯕꯅꯤꯅ
ꯍꯣꯏ ꯁꯥꯕ꯭ꯔꯥ ꯁꯥꯏꯀꫭ ꯇꯥꯏꯌꯦ
ꯅꯪ ꯇꯨꯝꯃꯤꯔꯣ
ꯇꯨꯝꯗꯦ ꯑꯩꯗꯤ ꯀꯔꯤ ꯎꯝ ꯃꯣꯔꯣꯛ ꯃꯦꯜꯂꯦ ꯃꯦꯠꯂꯒ ꯂꯩꯌꯦ ꯍꯣꯏ ꯑꯩꯅꯅꯦ
ꯀꯩ ꯏꯟꯁꯥꯡ ꯊꯣꯡꯒꯦ
ꯈꯪꯗꯦ ꯑꯩꯒꯤ ꯏꯃꯥ ꯑꯩꯒꯤ ꯎꯝ ꯑꯩꯒꯤ ꯅꯦꯅꯦꯅ‌ꯦ ꯏꯁꯤꯡ ꯀꯔꯤ
ꯅꯪꯒꯤꯅꯦꯅꯦꯅ ꯀꯩ ꯏꯟꯖꯥꯡ ꯊꯣꯡꯕꯤꯒꯦ
ꯀꯔꯤ ꯏꯟꯖꯥꯡ ꯊꫭꯡ ꯉꯤ ꯈꯪꯗꯔꯦ ꯑꯗꯨ ꯑꯩꯒꯤ ꯅꯦꯅꯦꯅ ꯑꯩ ꯑꯩꯉꯣꯟꯗ ꯁꯤ ꯃꯣꯔꯣꯛ ꯃꯦꯂꫭ ꯍꯥꯏꯌꯦ ꯑꯗꯨ ꯑꯩꯅ ꯑꯥꯏꯗꯤ ꯍꯤꯠ ꯍꯤꯠ ꯑ ꯑꯩꯗꯤ ꯍꯤꯞꯄꯒ ꯂꯩꯌꯦ ꯑꯁꯕꯗꯤ ꯑꯗꯨꯒ ꯑꯩꯗꯤ ꯍꯤꯞꯔꯒ ꯑꯩꯗꯤ ꯄꯨꯛꯅꯩꯌꯦꯀꯣ ꯉꯁꯤꯗꯤ ꯑꯗꯨ ꯃꯥꯅ
ꯅꯪꯒꯤ ꯅꯪꯒꯤꯅꯦꯅꯦꯅ ꯅꯪꯉꯣꯟꯗ ꯐꯨꯕ꯭ꯔꯣ
ꯐꯨꯗꯤ ꯐꯨꯗꯦ ꯑꯗꯨꯗꯤ ꯃꯥꯒꯤ ꯎꯝ ꯑꯣ ꯎ ꯉꯥ ꯀꯔꯤ ꯍꯥꯏꯔꯦ ꯍꯥꯏꯔꯦ ꯍꯥꯏꯕ ꯑꯗꯨꯝ ꯑꯗꯨꯗ ꯍꯥꯏꯒꯦ ꯃꯥꯒꯤ ꯎꯝ ꯃꯥꯅꯥ ꯑꯣ ꯁꯥꯎꯔꯒꯅ ꯁꯥꯎꯔꯒ ꯑꯩꯉꯣꯟꯗ
ꯁꯤꯒꯤ ꯃꯣꯔꯣꯛꯁꯦ ꯁꯤ
ꯍꯣꯏ
ꯁꯤꯒꯤ ꯃꯣꯔꯣꯛꯁꯦ ꯃꯦꯠꯂꯣꯅ ꯍꯥꯏꯕ ꯃꯥꯅ
ꯍꯣꯏ ꯑꯗꯨ ꯑꯩꯁꯨ ꯀꯩꯁꯨ ꯍꯥꯏꯗꯦ ꯀꯔꯤꯁꯨ ꯍꯥꯏꯗꯦ ꯃꯉꯣꯟꯗ
ꯅꯪ ꯃꯦꯡꯀꯣ ꯆꯥꯅꯤꯡꯕ꯭ꯔꯣ
ꯍꯣꯏꯑꯦ ꯍꯥꯏꯉꯣ ꯆꯠꯅꯤꯡꯅꯦ ꯍꯥꯏꯁꯨ
ꯑꯆꯥꯅꯦ
ꯑꯆꯥꯔꯔꯥ ꯆꯥꯅꯤꯡꯉꯦ
ꯍꯣꯏ ꯅꯪ ꯂꯩꯔꯝꯃꯣꯀꯣ
ꯍꯣꯏ ꯆꯠꯅꯤꯡꯏ ꯑꯗꯨꯁꯨ ꯑꯩꯈꯣꯏꯒꯤ ꯑꯩꯈꯣꯏꯒꯤ ꯅꯤꯅꯦꯅ ꯂꯣꯏꯅꯃꯛ ꯆꯥꯛꯈ꯭ꯔꯦ
ꯍꯣꯏ ꯍꯥꯎꯑ
ꯀꯃꯥꯟ ꯀꯅꯥꯅ ꯇꯧꯕ꯭ꯔꯥ
ꯎꯝ ꯑꯩꯒꯤ ꯑꯩꯒꯤ ꯏꯅꯥꯎꯄꯤꯅ ꯇꯧꯕꯅꯦ
ꯑꯣ ꯍꯥꯎꯕꯔꯥ ꯌꯥꯝ ꯍꯥꯎꯑ
ꯎꯝ ꯎꯝ ꯍꯥꯎꯏ
ꯅꯪꯗꯤ ꯁꯝꯗ ꯍꯦꯟꯅ ꯁꯪꯗꯕ꯭ꯔꯣ
ꯎꯝ ꯁꯥꯅꯗꯦ ꯁꯝꯗꯦ ꯑꯩꯗꯤ ꯄꯥꯝꯗꯦ ꯑꯗꯨ
ꯃꯣꯏꯗꯤ ꯂꯣꯏꯅꯃꯛ ꯁꯪꯉꯦꯀꯣ
ꯍꯣꯏ
ꯄꯝꯕꯔꯥ ꯅꯪ ꯑꯣ ꯃꯈꯣꯏꯗꯤ ꯅꯁꯥ ꯅꯁꯥꯏꯒꯤ ꯁꯥꯃꯦ
ꯍꯣꯔꯦꯟ ꯑꯣꯏꯅ ꯁꯪꯉꯅꯤ
ꯑꯣ ꯎꯝ ꯍꯥꯏꯗꯤ ꯁꯃꯗꯦ ꯑꯗꯨꯝ ꯎꯝ ꯑꯗꯨꯒꯦ ꯆꯥꯝꯗꯤ ꯆꯅꯥꯗꯦ
ꯅꯪ ꯁꯝ ꯅꯪ ꯁꯝ ꯍꯥꯏꯕ ꯀꯥꯎꯏꯔꯣ
ꯎꯝ ꯍꯣꯏ ꯑꯗꯨꯝꯗꯤ ꯀꯥꯎꯗꯦ ꯑꯗꯨꯝ ꯈꯔ ꯈꯔꯗꯤ
ꯅꯪꯗꯤ ꯊꯕꯛ ꯆꯤꯟꯕ꯭ꯔꯣ ꯍꯧꯖꯤꯛ
ꯑꯣ ꯊꯕꯛ ꯂꯣꯏꯔꯦ
ꯂꯣꯏꯔꯦ
ꯍꯣꯏ ꯂꯣꯏꯔꯦ ꯑꯥ
ꯅꯪꯗꯤ ꯍꯧꯖꯤꯛ ꯀꯩꯗꯧꯗꯣꯏꯅꯣ
ꯑꯣ ꯍꯧꯖꯤꯛꯇꯤ ꯑꯩꯗꯤ ꯎꯝ ꯂꯦꯞꯄꯒ ꯂꯩꯌꯦ
ꯃꯄꯥꯟꯗ ꯊꯣꯛꯑꯣꯏꯗ꯭ꯔꯣ ꯅꯪꯗꯤ
ꯃꯄꯟꯗꯗꯤ ꯊꯣꯑꯣꯏꯗ
ꯅꯪꯗꯤ ꯃꯄꯥꯟꯗ ꯊꯣꯛꯅꯤꯡ ꯅꯪꯗꯤ ꯃꯄꯥꯟꯗ ꯊꯣꯛꯑꯣꯏꯗ꯭ꯔꯣ
ꯎꯝꯍꯨꯞ ꯑꯣ ꯍꯨꯖꯤꯛꯇꯤ ꯊꯣꯛꯅꯤꯡꯗꯦ ꯑꯗꯨ ꯊꯕꯠ ꯁꯨ ꯂꯩꯥꯇꯦ ꯍꯧꯖꯤꯛꯗꯤ
ꯃꯄꯥꯟꯗꯗꯤ ꯌꯥꯝ ꯅꯨꯡꯉꯥꯏꯌꯦꯀꯣ ꯅꯨꯡꯁꯤꯠ ꯁꯤꯠꯂꯒ
ꯍꯥꯥ
ꯃꯄꯥꯟꯗꯗꯤꯅꯦ
ꯍꯣꯏ
ꯅꯨꯡꯁꯤꯠ ꯃꯌꯥꯝ ꯁꯤꯠꯂꯦ
ꯑꯣ ꯑꯗꯨ ꯅꯪꯁꯨ ꯃꯄꯥꯟꯗ ꯂꯩꯕ꯭ꯔꯥ
ꯑꯩꯁꯨ ꯃꯄꯥꯟꯗ ꯂꯩꯌꯦ ꯃꯄꯥꯟꯗꯗꯤ ꯅꯨꯡꯁꯤꯠ ꯃꯌꯥꯝ ꯁꯤꯠꯂꯒ ꯌꯥꯝ ꯅꯨꯡꯉꯥꯏꯌꯦ
ꯑꯣ ꯑꯗꯨ ꯑꯩꯗꯤ ꯍꯧꯖꯤꯛꯇꯤ ꯑꯃꯨꯛꯀ ꯍꯤꯞꯄ ꯍꯤꯞꯈ꯭ꯔꯦ
ꯍꯤꯞꯄꯒ ꯑꯗꯨꯝ ꯂꯩꯌꯦꯀꯣ
ꯍꯣꯏ
ꯍꯤꯞꯄꯗꯣ ꯅꯨꯡꯉꯥꯏꯕ꯭ꯔꯣ
ꯍꯣꯏ ꯅꯨꯡꯉꯥꯏꯌꯦ ꯅꯨꯡꯉꯥꯏꯌꯦ ꯑꯩ ꯍꯤꯞꯄ ꯒꯂꯩꯔꯗꯤ ꯅꯨꯡꯉꯥꯏꯔ
ꯄꯒꯦ ꯑꯗꯨꯗꯤ
ꯎꯝ ꯍꯤꯞꯄꯣ ꯅꯥꯟ ꯏꯔꯨ ꯏꯔꯨ ꯏꯔꯨꯖꯥ ꯏꯔꯨ ꯏꯔꯨꯖꯥ ꯏꯔꯨꯖꯥ ꯍꯣꯏ ꯏꯔꯨꯖꯕꯥ ꯂꯣꯏꯔꯦꯀꯣ ꯅꯪꯗꯤ
ꯂꯣꯏꯔꯦ ꯑꯩꯗꯤ ꯉꯁꯥꯏꯅꯦꯀꯣ ꯀ꯭ꯂꯥꯁꯇꯒꯤ ꯀꯥꯈꯠꯂꯛꯑꯒꯅꯦ ꯂꯨꯊꯣꯛꯈ꯭ꯔꯦ
ꯑꯣ
ꯅꯪꯗꯤ ꯍꯣꯔꯦꯟ ꯀꯩꯀꯩ ꯇꯧꯗꯣꯏꯅꯣ
ꯍꯣꯔꯦꯟꯗꯤ ꯂꯥꯏꯔꯤꯛ ꯏꯒꯅꯤ ꯂꯥꯏꯔꯤꯛ ꯏꯕ ꯏꯕ ꯍꯦꯟꯂꯗꯨꯗꯤ ꯏꯕꯝ ꯌꯥꯝ ꯂꯥꯛꯑꯦ ꯑꯗꯨ ꯑꯩꯗꯤ ꯇꯥꯛ ꯇꯜꯂꯦ ꯑꯣꯏ
ꯑꯦ ꯍꯌꯦꯡ ꯇꯦꯁꯅꯦ
ꯍꯣꯏ ꯃꯥꯅꯦ
ꯀꯃꯥꯏꯅ ꯄꯥꯒꯅꯤ
ꯈꯟꯗꯦꯗ
ꯑꯁ ꯑꯩꯗꯤ ꯂꯥꯏꯔꯤꯛ ꯄꯥꯅꯤꯡꯗꯦꯗ
ꯍꯣꯏ ꯂꯥꯏꯔꯤꯛ ꯄꯥ ꯑꯩꯗꯤ ꯂꯥꯏꯔꯤꯛ ꯄꯥꯏ ꯄꯥꯏ ꯂꯥꯏꯔꯤꯛ ꯄꯥꯔꯗꯤꯀꯣ ꯑꯩꯗꯤ ꯆꯥꯛ ꯂꯥꯝꯃꯦ ꯑꯁꯦꯡꯕꯅꯦ
ꯑꯩꯗꯤ ꯂꯥꯏꯔꯤꯛ ꯄꯥꯔꯗꯤꯀꯣ ꯑꯩꯗꯤ ꯇꯨꯝꯅꯤꯡꯉꯦ
ꯑꯩꯗꯤ ꯆꯥꯛ ꯂꯥꯝꯃꯦ ꯂꯥꯏꯔꯤꯛ ꯄꯥꯔꯗꯤꯀꯣ ꯂꯥꯏꯔꯤꯛ ꯑꯗꯤ ꯑꯗꯨꯝ ꯄꯥꯔꯗꯤ ꯑꯩꯗꯤ ꯆꯥꯛ ꯂꯥꯝꯃꯦ
ꯑꯗꯨꯗꯤ ꯑꯗꯨꯗꯤ ꯅꯪ
ꯃ ꯑꯗꯨ ꯇꯣꯗꯦ
ꯑꯩꯗꯤ ꯇꯧꯋꯦ ꯑꯩꯗꯤ ꯑꯆꯥꯄꯣꯠ ꯆꯥꯔ ꯆꯥꯔꯒ ꯂꯥꯏꯔꯤꯛ ꯄꯥꯏꯌꯦ ꯍꯥꯎ
ꯉꯗꯤ ꯀꯔꯤ ꯇꯔꯒꯜꯂꯤꯦ
ꯑꯩꯗꯤ ꯍꯧꯖꯤꯛ ꯃꯄꯥꯟꯗ ꯂꯩꯌꯦ
ꯑꯥ ꯑꯗꯨ ꯅꯨꯡꯉꯥꯏꯕ꯭ꯔꯣ ꯑꯗꯣ ꯋꯤꯟ ꯋꯤꯟꯗꯤ ꯀꯃꯥꯏꯅ ꯍꯥꯏꯒꯦ
ꯄꯉꯗꯤ ꯄꯥꯏꯞꯇꯣ ꯃꯁꯥ